ꯀꯩꯗꯕꯔꯒꯦ
ꯔꯤꯁꯨꯨ ꯇꯧꯣꯏ
ꯎ
ꯅꯨꯡꯁꯤꯕꯒꯤ ꯇꯧꯔꯛꯔꯕꯅꯦ
ꯑ ꯑꯩꯁꯨ ꯅꯨꯡꯁꯤꯕꯒꯤ ꯄꯊꯥꯅꯦ ꯑ
ꯑꯩꯈꯣꯏꯁꯦ ꯑꯗꯨꯃꯥꯏꯅ ꯅꯨꯡꯁꯤꯅꯔꯗꯤ ꯂꯩꯔ ꯅꯨꯡꯉꯥꯏꯔꯤ
ꯅꯨꯡꯉꯥꯏꯔꯦ ꯅꯨꯡꯉꯥꯏꯔꯁꯦ
ꯄꯨꯠꯟꯅ ꯂꯩꯃꯤꯟꯅꯔꯗꯤꯀꯣ ꯌꯥꯝ ꯅꯨꯡꯉꯥꯏꯔꯗꯕ
ꯎꯝ ꯂꯣꯏ ꯅꯃꯛ ꯍꯣꯏꯅ ꯄꯨꯟ ꯄꯨꯟꯗ ꯆꯥꯕꯗꯣ ꯌꯥꯝ ꯃꯤꯁ ꯇꯧꯋꯤ
ꯎꯝ ꯑꯗꯨꯗ ꯌꯥꯝ ꯅꯨꯡꯉꯥꯏꯌꯦꯕ
ꯎꯝ ꯅꯣꯛꯔꯒ ꯍꯧꯖꯤꯛꯀꯤ ꯊꯃꯦ ꯊꯅꯤꯃꯦ
ꯍꯧꯖꯤꯛꯇꯤ ꯇꯣꯉꯥꯟ ꯇꯣꯉꯥꯟꯅ ꯂꯣꯏ ꯂꯩꯅꯕꯅꯤꯅ ꯑꯁ ꯎꯄꯥꯏ ꯂꯩꯇꯦ
ꯎꯝ
ꯐꯣꯟꯗ ꯄꯥꯔꯇꯤ ꯇꯧꯔꯒ ꯆꯥꯁꯤꯔ ꯉꯪꯅ
ꯈ꯭ꯔꯤꯁꯃꯥꯁ ꯊꯕꯖꯥ ꯂꯔ ꯀꯥꯟꯗ ꯑꯃ ꯄꯨꯟ
ꯅꯪ ꯈ꯭ꯔꯤꯁꯃꯥꯁꯗꯤ ꯑꯗꯨꯝ ꯂꯥꯛꯀꯅꯤꯅ
ꯎꯝ ꯂꯒꯅꯤ ꯈ꯭ꯔꯤꯁꯃꯥꯁꯀꯤ ꯂꯥꯅꯤ ꯈ꯭ꯔꯤꯁꯃꯥꯁꯁꯤ ꯂꯥꯕ ꯌꯥꯗꯦ ꯏꯁꯀꯤꯞ ꯇꯧꯕ ꯌꯥꯗꯦ ꯑ ꯆꯠꯂꯁꯨ ꯈ꯭ꯔꯤꯁꯃꯥꯁꯒꯤꯗꯤ ꯑꯗꯨꯝ ꯂꯥꯛꯂꯦꯅꯤ
ꯎꯝ ꯊꯕꯛ ꯊꯕꯛ ꯃꯇꯥꯡꯉꯅꯤꯅ ꯍꯣꯏ ꯂꯥꯛꯅꯤꯡꯉꯁꯨ ꯂꯥꯛꯄ ꯌꯥꯗꯕ ꯃꯇꯥꯡꯁꯨ ꯂꯩꯌꯦꯕ
ꯑꯥ
ꯑꯗꯨꯒꯨꯝ ꯎꯝ ꯍꯥꯏꯔꯣꯑꯣ
ꯅꯍꯥꯟ ꯑꯩꯈꯣꯏ ꯂꯩꯕꯗ ꯑꯁ ꯈ꯭ꯔꯤꯁꯃꯥꯁ ꯌꯥꯝ ꯅꯥꯛꯂꯁꯨ ꯆꯥꯍꯟꯅꯤꯡꯗꯕꯗꯣ ꯃꯣꯏꯁꯨ ꯕꯦꯔꯥꯑꯅꯤ ꯃꯣꯏꯁꯨ
ꯑꯩꯈꯣꯏꯁꯨ ꯆꯠꯅꯤꯡꯉꯅ ꯂꯩꯔꯀꯥꯟꯁꯤꯗꯀꯣ
ꯎꯝ
ꯈꯣꯏ ꯗꯤ ꯇ꯭ꯋꯦꯟꯇꯤ ꯊ꯭ꯔꯤꯒꯨꯝꯕꯗ ꯆꯠꯂꯦ
ꯑꯥ ꯑꯩꯈꯣꯏꯁꯨ ꯑꯗꯨꯒꯨꯝꯕꯗ ꯑꯁ ꯑꯩꯈꯣꯏꯗꯤ ꯀꯩꯅꯣꯗ ꯆꯠꯂꯅꯤ ꯋꯦꯜꯀꯝꯗ
ꯎꯝ
ꯋꯦꯜꯀꯝꯗ ꯆꯠꯂꯦ ꯑꯈꯣꯢꯅꯤ
ꯋꯦꯜꯀꯝꯅ ꯂꯥꯛꯄꯗꯤ ꯑꯁ ꯎꯝ ꯑꯗꯨꯗꯤ ꯊꯕꯛꯁꯨ ꯇꯧꯕ ꯁꯪꯗ꯭ꯔꯦꯕ
ꯎꯝ
ꯈꯣꯢꯁꯨ ꯈ꯭ꯔꯤꯁꯃꯥꯁꯀꯤ ꯐꯤ ꯁꯤꯡꯗꯨꯁꯨ ꯁꯨꯨꯅꯤꯡ ꯁꯨꯅꯤꯡꯉꯦꯕ
ꯎꯝ
ꯃꯇꯝ ꯂꯩꯇꯦꯕ ꯑꯗꯨꯒꯨꯝꯕ ꯇꯧꯅꯕꯗꯣ ꯌꯨꯝ ꯁꯦꯡꯕ ꯀꯩꯔꯥ ꯑꯗꯨ
ꯑꯗꯨꯅꯤ ꯎꯄꯥꯢ ꯂꯩꯇꯦ
ꯅ ꯈꯔ ꯂꯥꯞꯄꯗꯤꯀꯣ ꯃꯇꯝꯗꯣ ꯈ꯭ꯔꯤꯁꯃꯥꯁꯀꯤꯅꯦꯅ ꯈꯔ ꯉꯟꯅ ꯆꯠꯄ ꯌꯥꯏ
ꯎꯝ ꯁ꯭ꯋꯥꯏꯗꯗꯤ ꯑꯁ ꯅꯛꯃꯟꯗꯅ
ꯑꯦꯕꯥꯟꯇꯦꯖ ꯌꯥꯝ ꯂꯧꯋꯦꯕ
ꯑꯦꯚꯥꯟꯇꯦꯁ ꯂꯧꯏ ꯃꯣꯢꯗꯤ
ꯌꯥꯗꯦ ꯃꯣꯏꯒꯤ ꯀꯣꯛꯁꯦ ꯑꯥ ꯌꯧꯈ꯭ꯔꯦꯗ
ꯎꯝ ꯀꯩ ꯀꯔꯤ ꯇꯧꯔꯗꯤ ꯀꯃꯥꯏꯅ ꯇꯧꯗꯦ ꯑꯃꯗꯣ ꯊꯣꯛꯅꯤꯡꯉꯥꯏ ꯑꯁ ꯑꯃꯗꯣ ꯈꯛꯇ ꯈꯟꯕꯒꯤ ꯃꯣꯏꯁꯦ
ꯈꯣꯏꯗꯤ ꯈ꯭ꯔꯤꯁꯃꯥꯁꯇ ꯅ꯭ꯌꯨꯌꯔꯒꯤ ꯃꯔꯛꯇꯣ ꯒꯦꯞ ꯂꯩꯕꯗꯣ
ꯅ꯭ꯌꯨꯌꯔ ꯅ꯭ꯌꯨꯌꯥꯔ ꯂꯥꯛꯇ꯭ꯔꯤꯀꯥꯟꯗ ꯑꯗꯨꯁꯨ ꯐꯝꯕꯅꯦ ꯀꯩꯅꯣ
ꯃꯣꯏ
ꯑꯣ ꯑꯣ ꯈ꯭ꯔꯤꯁꯃꯥꯁ ꯂꯣꯏꯔꯒ ꯅꯤꯌꯨ ꯏꯌꯥꯔ ꯂꯥꯛꯂꯗ ꯑꯣ ꯒꯦꯞ ꯈꯔ ꯂꯩꯕꯗꯣꯀꯣ ꯑꯁ ꯂꯣꯏꯔꯦꯍꯦ ꯌꯥꯏꯍꯦ ꯑꯗꯨꯐꯥꯎꯗꯤ
ꯆꯥꯔꯆ ꯀꯨꯝꯕ ꯆꯠꯒꯦ ꯍꯥꯏꯔꯁꯨ ꯑꯁ ꯌꯥꯗꯕꯅꯦ ꯑꯁ ꯕꯦꯔꯥꯅꯤ ꯑꯗꯨꯅ
ꯁꯟꯗꯦꯗꯁꯨ ꯍꯥꯡꯕ꯭ꯔꯅꯦ
ꯍꯥꯡꯉꯤꯅꯦ ꯈꯣꯏꯗꯤ
ꯇꯜꯂꯦ ꯑꯗꯨꯒꯨꯝꯕꯗꯨ
ꯎꯄꯥꯏ ꯂꯩꯇꯦ ꯔꯦꯁ ꯄꯣꯊꯥꯅꯤꯡꯉꯥꯏ ꯅꯣꯡꯃꯇꯥꯁꯨ ꯄꯤꯗꯦ
ꯑꯗꯨ ꯑꯣꯏꯔꯗꯤ ꯅꯣꯏꯗꯣ ꯌꯥꯝ ꯋꯥꯔꯝꯅꯤ ꯑꯩꯈꯣꯏꯗꯤ ꯁꯟꯗꯦꯗꯤ ꯁꯨꯇꯤ ꯂꯧꯋꯦꯕ ꯑꯗꯨꯒꯤ
ꯑꯗꯨꯒꯤꯅꯦ ꯑꯩꯈꯣꯏꯅ ꯑꯁ ꯆꯍꯤ ꯑꯅꯤ ꯑꯍꯨꯝ ꯂꯩꯕ ꯉꯝꯃꯤꯗꯣ ꯑꯗꯨ ꯅꯠꯇ꯭ꯔꯗꯤ ꯉꯝꯃꯣꯏꯍꯦ ꯑꯩꯈꯣꯏꯁꯨ
ꯎꯝ ꯅꯣꯏꯗꯤ ꯀꯣꯟ ꯐꯦꯡꯕ ꯀꯔꯤ ꯀꯔꯥ ꯍꯥꯏꯗꯅꯣ ꯑꯥ ꯀꯣꯟ ꯐꯦꯡꯕ ꯑꯗꯨ ꯑꯣꯗꯔꯕꯨꯗꯤ ꯌꯥꯝ ꯂꯩꯕꯁꯨ ꯌꯥꯏ ꯑꯗꯨ ꯀꯣꯛ ꯊꯦꯡꯕ ꯏꯕꯅꯤꯠꯇꯅꯤ ꯅꯠꯇꯦꯗꯅ ꯅꯣꯏ ꯑꯩꯈꯣꯏꯒꯤꯗꯤ ꯑꯁ ꯃꯤ ꯑꯃꯒꯤ ꯀꯣꯟꯗꯣ ꯃꯉꯥꯒꯨꯝꯕꯅꯦꯕ
ꯎꯝ
ꯑꯗꯨꯒꯤ ꯃꯤ ꯇꯔꯥ ꯀꯨꯟ ꯑꯗꯨ ꯂꯥꯛꯑꯗꯤ ꯑꯁ ꯑꯃꯨꯛ ꯐꯦꯡꯉꯦ ꯑꯃꯨꯛ ꯁꯥꯔꯞ ꯇꯧꯋꯦ ꯑꯃꯨꯛ ꯈꯣꯉꯦ ꯂꯣꯏꯅꯃꯛ ꯊꯕꯛꯒꯗ ꯑꯣ ꯔꯥꯎ ꯇꯥꯎꯕ ꯌꯦꯡ ꯋꯥ
ꯔꯣꯕꯣꯠꯅꯅꯦ ꯑꯩꯈꯣꯏꯁꯦ
ꯑꯃꯨꯛ ꯍꯥꯏꯔꯗꯤ ꯑꯁ ꯑꯩꯈꯣꯏꯁꯦ ꯌꯥꯝ ꯐꯕꯅꯤꯅꯦ
ꯐꯔꯦ
ꯑꯗꯣ ꯊꯕꯛꯇꯨꯕꯨ ꯑꯁ ꯑꯃꯨꯛ ꯊꯣꯡ ꯎꯝ ꯊꯣꯡꯕꯗꯨ ꯁꯨꯃꯨꯛ ꯌꯥꯎ ꯁꯥꯔꯐ ꯇꯧꯕꯁꯨ ꯑꯃꯨꯛ ꯌꯥꯎ
ꯀꯣꯟ ꯐꯦꯡꯕꯁꯨ ꯑꯃꯨꯛ ꯌꯥꯎ ꯑꯁ ꯌꯨꯝ ꯁꯦꯡꯕ ꯀꯔꯤ ꯀꯔꯥ ꯑꯗꯨꯝ ꯂꯣꯏꯅꯦ ꯌꯥꯝ
ꯎꯝ
ꯑꯇꯣꯞꯄ ꯃꯐꯝꯗ ꯂꯩꯔꯗꯤꯀꯣ ꯑꯁ ꯃꯣꯏ ꯃꯣꯏꯒꯤ ꯊꯕꯛꯇꯣ ꯇꯣꯉꯥꯟ ꯇꯣꯉꯥꯟꯅ ꯂꯩꯕꯅꯤꯅ
ꯈꯔ ꯅꯨꯡꯉꯥꯏꯒꯅꯤ ꯎꯝ
ꯁꯤꯗꯗꯤ ꯌꯥꯝ ꯋꯥꯏꯑꯦꯕ ꯉꯝꯗꯦꯕ
ꯍꯧꯖꯤꯛꯁꯨ ꯑꯩꯕꯨ ꯀꯧꯔꯤꯕꯅꯤ ꯃꯣꯏ
ꯑꯣ
ꯊꯕꯛ ꯃꯨꯆꯨꯁꯦ ꯂꯥꯛꯑꯣꯅ ꯑꯩꯈꯣꯏ ꯏꯅꯦꯒꯤ ꯃꯥꯒꯤ ꯃꯔꯨꯞꯁꯤꯡꯒꯤꯀꯣ
ꯎꯝ
ꯑꯃꯨꯛ ꯍꯥꯡꯒꯦ ꯍꯥꯏꯌꯦꯕ ꯇꯧꯔꯁꯨ ꯑꯁ ꯑꯩꯅ ꯍꯧꯖꯤꯛꯀꯥꯟꯗꯤ ꯔꯦꯁ ꯇꯧꯈꯤꯒꯦꯅ ꯍꯥꯏꯌꯦꯕ ꯃꯣꯏꯅꯁꯨ ꯀꯟꯅ ꯀꯧꯔꯧꯕꯅꯤ
ꯍꯣꯏ ꯑꯗꯨ ꯁꯤꯅꯦ ꯌꯥꯝ ꯀꯟ ꯀꯟꯟꯅ ꯀꯧꯔꯛꯑꯦ ꯑꯗꯨꯁꯨ ꯄꯜꯂꯤꯅꯦ
ꯎꯝ ꯁꯟ ꯑꯣꯏꯣꯏ ꯑꯩꯈꯣꯏꯁꯨ ꯁꯃ ꯃꯅ ꯍ ꯄꯣꯂꯒ ꯑꯁ ꯄꯤꯛꯅꯤ ꯃꯥꯁꯥꯁꯦꯗ
ꯑ ꯍ
ꯀꯔꯤ ꯀꯔꯤꯅꯣ ꯌꯥꯝ ꯊꯣꯡꯉ ꯅꯨꯡꯉꯥꯏꯇꯦꯕ
ꯎꯝ ꯃꯤ ꯌꯥꯝ ꯁꯦ
ꯂꯥꯞ ꯂꯥꯞꯅ ꯅꯩꯅꯕꯅꯤꯅ
ꯎꯝ
ꯄꯨꯟꯕꯗꯨꯁꯨ ꯐꯪꯗꯦꯕ
ꯅꯪꯒꯤ ꯅꯪꯒꯤ ꯀꯖꯤꯟ ꯑꯃ ꯆꯠꯈꯤꯕꯗꯣ
ꯑꯣ
ꯂꯥꯛꯑꯣ ꯂꯥꯛꯑꯣ ꯌꯥꯝ ꯍꯥꯏꯔꯤ ꯃꯥꯁꯨ
ꯎꯝ ꯑꯩꯉꯣꯟꯗꯁꯨ ꯍꯥꯏꯔꯛꯑꯦ ꯊꯕꯛ ꯌꯥꯝ ꯂꯩꯌꯦ ꯍꯥꯏꯗꯨꯗꯤ ꯃꯣꯏꯗꯗꯤ ꯈꯪꯗ‌ꯦꯗ ꯈ‌ꯣꯏꯁꯨ
ꯁꯤ ꯀꯨꯝꯁꯤꯗꯤ ꯐꯔꯛ ꯇꯥꯔꯅꯤ ꯃꯣꯏꯁꯨ ꯑꯩꯅ ꯂꯩꯕ ꯌꯨꯝꯕꯨꯗ‌ꯣ ꯃꯤ ꯑꯇꯣꯞꯄꯁꯨ ꯂꯩꯇꯦ ꯊꯤꯅꯤꯡꯉꯥꯏ ꯑꯗꯨ ꯆꯠꯅꯤ ꯆꯥꯅꯤꯡꯉꯦ ꯑꯗꯨ ꯑꯁ ꯌꯥꯝ ꯅꯥꯕꯅꯤꯅ ꯃꯔꯛ ꯃꯔꯛꯇꯗꯤ ꯇꯟꯕ ꯀ‌ꯣ
ꯇꯜꯂ‌ꯦ ꯌꯨꯝ ꯅꯥꯛꯄꯗꯤ ꯐꯩꯗꯅ
ꯎꯝ
ꯑꯗꯨꯅ‌ꯦ ꯑꯩꯁꯨ ꯑꯁ ꯇꯜꯂꯦꯕ ꯂꯥꯞꯅ ꯆꯠꯄꯗꯣ
ꯅꯥꯛꯄꯁꯨ ꯐꯩꯌꯦ ꯀꯔꯤ ꯀꯔꯤꯒꯨꯝꯕ ꯇꯧꯔꯁꯨ ꯅꯥꯛꯄꯁ‌ꯦ ꯌꯨꯝ ꯍꯦꯛꯄ ꯂꯥꯛ ꯂꯥꯛꯄ ꯌꯥꯏ ꯂꯥꯕꯗꯤ ꯊꯣꯛꯅꯤꯡꯔꯁꯨ ꯊ‌ꯣꯛꯄ ꯌꯥꯗꯦ ꯄꯨꯟꯅ ꯂꯩꯥꯔꯁꯦ ꯆꯪꯉ‌ꯣ ꯆꯥꯉ‌ꯣ ꯂ‌ꯩꯔ‌ꯣ ꯑꯁ ꯌꯥꯝ ꯍꯥꯏꯌ‌ꯦ
ꯑꯩꯈꯣꯏꯁꯦ ꯊꯕꯛ ꯃꯐꯝ ꯑꯃꯠꯇ ꯄꯨꯟꯅ ꯂꯩꯃꯤꯟꯅꯔꯗꯤ ꯌꯥꯝ ꯅꯨꯡꯉꯥꯏꯔꯅꯤꯍ‌ꯦ
ꯊꯕꯛ ꯁꯨꯗꯅ ꯅ‌ꯣꯛꯅ‌ꯣꯛꯅ ꯑꯗꯨꯝ ꯂꯩꯔꯝ
ꯑꯗꯨꯅꯦ ꯑꯩꯈꯣꯏ ꯑꯩꯈꯣꯏ ꯄꯥꯔꯁꯣꯅꯦꯜꯒꯤ ꯍꯥꯟꯅ ꯁꯦꯔꯣꯟꯗꯅꯤ
ꯎꯝ ꯍꯥꯡꯉꯁꯦ ꯀꯥꯏꯗꯅꯣꯃ ꯃꯤ ꯌꯥꯝꯕ ꯃꯐꯝꯗ ꯍꯥꯡꯒꯗꯕꯅꯤ ꯑꯩꯈꯣꯏꯒꯤꯗꯤ
ꯎꯝ
ꯅꯨꯃꯤꯗꯥꯡ ꯅꯨꯃꯤꯗꯥꯡꯁ‌ꯦ ꯄꯥꯔꯇꯤ ꯇꯧꯔꯒꯒꯣ
ꯀꯔꯤ ꯀꯔꯤꯅ‌ꯣ ꯌꯥꯝ ꯁꯦꯝꯃꯒ ꯆꯥꯔꯒ ꯅ‌ꯣꯛꯑꯒ ꯑꯗꯨꯅ ꯐꯒꯗ꯭ꯔ ꯈꯪꯗ꯭ꯔꯦ
ꯂꯥꯖꯇ ꯗꯤꯄꯣꯖꯤꯠ ꯇꯥꯔꯅꯤ
ꯎꯝ
ꯃꯤꯉ‌ꯣꯟꯗꯒꯤ ꯃꯨꯛ ꯅꯤꯔꯒꯁꯤ
ꯍꯣꯔꯦꯟꯗꯤ ꯀꯥꯏ ꯆꯟꯗꯣꯏꯅꯣ ꯍꯌꯦꯡ
ꯍꯥꯥ
ꯍꯌ‌ꯦꯡꯗꯤ ꯀꯥꯏ ꯆꯠꯀꯗꯧꯕꯅ‌ꯣ
ꯑꯁ ꯈꯪꯗꯦꯗ ꯌꯨꯝꯗ ꯑꯗꯨꯝ ꯂꯩꯒꯅꯤꯗ ꯉꯁꯤꯁꯨ ꯑꯗꯨꯝ ꯂꯩꯌꯦ ꯑꯁ ꯇꯧꯐꯝ ꯑꯃ ꯈꯪꯗꯦꯗ ꯌꯨꯝꯗꯁꯦ ꯏꯊꯟꯇ ꯂꯩꯕꯅꯤꯅ
ꯎꯝ ꯌꯨꯝ ꯂꯩꯕꯁꯨ ꯑꯗꯨꯅꯦ
ꯎꯝ
ꯕꯣꯔꯤꯡ ꯆꯨꯌꯦꯕ ꯑꯗꯨ ꯑꯣꯏꯔꯁꯨ ꯊꯕꯛ ꯇꯧꯅꯤꯡꯉꯥꯏ ꯑꯃꯨꯛ ꯇꯟꯒꯅꯤ ꯍꯣꯏ ꯑꯗꯨꯝ ꯆꯥꯏꯑꯦ ꯇꯨꯝꯃꯦ ꯍꯧꯒꯠꯂꯦ ꯅꯨꯡꯇꯤꯒꯤ ꯑꯗꯨꯝ ꯇꯧꯔꯗꯤ ꯊꯕꯛ ꯇꯧꯅꯤꯉꯥꯏꯗ ꯑꯃꯨꯛ ꯇꯟꯒꯅꯤ ꯑꯩꯁꯨ ꯀꯃꯥꯏꯅ ꯇꯧꯋꯤꯕ
ꯑꯗꯨꯝ ꯊꯕꯛ ꯁꯨꯔꯒ ꯂꯩꯔꯗꯤ ꯀꯣ
ꯎꯝ
ꯑꯗꯨ ꯑꯗꯨ ꯎꯝ
ꯄꯥꯕꯅꯦ ꯊꯕꯛ ꯁꯨꯕꯅ
ꯑꯗꯨꯅ ꯍꯦꯟꯅ ꯐꯩ ꯌꯨꯝꯗ ꯂꯩꯕꯗꯤ ꯑꯁ ꯉꯥꯎꯒꯦ ꯇꯧꯋꯤꯍꯦ
ꯎꯝ ꯅꯪꯗꯤ ꯐꯤ ꯁꯥꯕ ꯍꯩꯕ ꯅꯠꯇ꯭ꯔꯣ
ꯑꯁ ꯍꯩꯇꯦꯗ
ꯐꯤ ꯁꯥꯕ ꯍꯩꯔꯅꯤ ꯐꯤ ꯁꯤ ꯁꯥꯔꯒ ꯀꯩꯅꯣ ꯇꯧꯕ ꯌꯥꯏ
ꯃꯤ ꯑꯃꯅ ꯂꯩꯃꯤꯟꯅꯔꯒ ꯐꯖꯅ ꯇꯥꯛꯄꯤꯔꯗꯤꯀꯣ ꯐꯒꯗꯕ ꯑꯗꯨꯁꯨ ꯅꯠꯇꯦ ꯑꯩ ꯏꯊꯟꯇ ꯇꯧꯕꯗꯤ ꯑꯦꯁ ꯌꯥꯔꯣꯏꯍꯦ ꯍꯩꯔꯣꯏꯕ ꯁꯥꯕꯗꯣ ꯍꯩꯔꯣꯏꯕ